ꯍꯜꯂꯣ ꯑꯣ ꯑꯩꯅ ꯁꯨꯝ ꯑꯩꯅ ꯐꯣꯟ ꯇꯧꯔꯛꯀꯦꯅ ꯀꯟꯅ ꯇꯧꯔꯤꯕ ꯑꯗꯨꯗ ꯅꯝꯕꯔꯗꯣ ꯀꯥꯎꯈ꯭ꯔꯕ ꯑꯗꯨ ꯌꯦꯡ ꯂꯩꯕꯗꯅꯦ
ꯀꯩꯗꯧꯔꯝꯃꯤꯅꯣ
ꯑꯩꯩꯗꯣ ꯑꯩꯒꯤ ꯑꯝ ꯊꯕꯛ ꯐꯝꯃꯝ ꯃꯤ ꯑꯗꯨꯝ
ꯎꯝ
ꯉꯔꯥꯡꯗꯤ ꯌꯥꯝ ꯀꯣꯏꯊꯔꯨꯔꯦꯌꯦ
ꯑꯥꯎ ꯀꯣꯢꯊꯔꯨꯔꯦ
ꯑꯣ ꯅꯍꯥꯟ ꯆꯠꯅꯤ ꯆꯠꯅꯤ ꯇꯧꯕꯗꯣ ꯉꯔꯥꯡꯗꯤ ꯆꯠꯂꯨꯔꯦ
ꯆꯠꯂꯨꯔꯦ
ꯎ ꯅꯨꯡꯉꯥꯏꯔꯛꯄ꯭ꯔꯣ ꯀꯃꯥꯏꯅ ꯇꯧꯒꯦ
ꯑꯥ ꯅꯨꯡꯉꯥꯏ ꯋꯥ ꯅꯨꯡꯉꯥꯏ ꯑꯗꯨꯅꯤ ꯋꯥꯁꯨ ꯋꯥꯏ ꯅꯨꯡꯁꯨ ꯅꯨꯡꯉꯥꯏ
ꯑꯣ ꯑꯣ ꯃꯤ ꯌꯥꯝ ꯅꯨꯡꯉꯥꯏ ꯅꯨꯡꯉꯥꯏꯅ ꯌꯥꯝ ꯍꯥꯏꯅꯈ꯭ꯔꯦ ꯑꯉꯥꯡꯗꯩ ꯑ
ꯑꯣ
ꯀꯥꯏ ꯀꯥꯏ ꯆꯠꯂꯨꯒꯦ
ꯉꯔꯥꯡꯁꯦ ꯑꯩꯍꯥꯛ ꯍꯦꯛ ꯍꯧꯕꯒ ꯀꯪꯂꯥꯗꯍꯥꯟ ꯆꯠꯂꯦ ꯎ ꯑꯗꯨꯒ ꯑꯅꯤꯁꯨꯕꯗ ꯑꯦꯄꯜ ꯐꯥꯔꯝꯗ ꯆꯠꯂꯦ ꯍꯜꯂꯣ ꯇꯥꯕ꯭ꯔꯣ ꯍꯜꯂꯣ ꯍꯜꯂꯣ
ꯍꯜꯂꯣ ꯇꯥꯔꯕꯣ
ꯇꯥ ꯑꯣ ꯇꯥꯏ
ꯇꯥꯔꯕꯣ
ꯇꯥꯔꯦ ꯇꯥꯔꯦ ꯑꯍꯥꯟꯕꯗ ꯀꯪꯂꯥꯗ
ꯑꯣ ꯎꯝ
ꯑꯅꯤꯁꯨꯕꯗ ꯑꯃꯨꯛ ꯑꯦꯄꯜ ꯐꯥꯔꯝꯗ ꯆꯠꯂꯦ
ꯎꯝ
ꯑꯍꯨꯝ ꯁꯨꯕꯗ ꯅ ꯖꯦꯠ ꯒꯥꯔꯗꯦꯟꯗ ꯑꯃꯨꯛ ꯆꯠꯂꯦ
ꯎꯝ
ꯑꯗꯨ ꯑꯉꯥꯡꯈꯩ ꯁꯥꯟꯅꯔꯕ ꯃꯇꯨꯡ ꯏꯔꯣꯏ ꯂꯣꯏꯕꯗ ꯑꯩꯈꯣꯏ ꯊꯝꯕꯥꯜ ꯍꯐꯝ ꯀ ꯀꯩ ꯂꯝꯃꯕ ꯁꯤ ꯌꯨꯅꯥꯀꯣ ꯁ꯭ꯀꯨꯜ ꯂꯩꯕ ꯀꯩ ꯃꯥꯏꯇ꯭ꯔꯝ ꯍꯥꯏꯕ꯭ꯔꯥ
ꯎꯝ ꯎꯝ
ꯑꯗꯨꯗ ꯆꯪꯁꯤꯜꯂꯒ ꯊꯝꯕꯥꯜ ꯍꯐꯝ ꯑꯃ ꯂꯩ ꯌꯦꯡꯐꯝ ꯑꯃ ꯑꯗꯨ ꯆꯠꯂꯒ ꯂꯣꯏꯁꯤ ꯂ ꯑꯗꯨ ꯍꯦ ꯍꯂꯛ ꯄꯒ ꯑꯃꯨꯛ ꯆꯥꯛ ꯊꯣꯡꯗꯣꯛꯑꯦ ꯆꯥꯛ ꯊꯣꯡꯗꯣꯛꯄꯒ ꯑꯃꯨꯛ ꯂꯤꯂꯥ ꯌꯦꯡꯕ ꯆꯠꯂꯦ ꯎ ꯋꯥꯕꯒ ꯈꯪꯗꯦ ꯑꯩꯈꯣꯏ ꯏꯔꯥꯡꯅꯦꯕꯨ ꯍꯥꯏꯔꯗꯤ ꯎ ꯍꯜꯂꯣ ꯍꯜꯂꯣ ꯍꯜꯂꯣ
ꯑꯥꯎ ꯇꯥꯏꯌꯦ ꯇꯥꯕ꯭ꯔꯣ
ꯑꯣ ꯑꯃꯨ ꯑꯃꯨꯛ ꯄꯠꯄꯠ ꯇꯠꯂꯦꯅꯦ ꯋꯥꯛꯁꯤꯟꯅꯔ ꯈꯪꯗꯦꯌꯦ
ꯇꯥꯔꯕꯥ
ꯇꯥꯔꯦ ꯑꯃꯨꯛ ꯑꯩꯅ ꯉꯥꯡꯕꯗꯤ ꯑꯃꯨꯛ ꯇꯥꯕ꯭ꯔꯥ
ꯇꯥꯏꯌꯦ ꯅꯪ ꯉꯥꯡꯕꯗꯤ ꯂꯣꯏ ꯇꯥꯏꯌꯦ
ꯑꯗꯨ ꯅꯪ ꯉꯥꯡꯕ ꯑꯃꯨꯛ ꯇꯞꯄꯗ ꯑꯃꯨꯛ ꯑꯃꯨꯛ ꯇꯨꯃꯤꯟ ꯂꯩꯈꯤꯕ
ꯑꯣ ꯅꯦꯠꯋꯥꯛ ꯈꯔ ꯕꯦꯔꯥ ꯀꯥꯕꯩ ꯑꯣꯏꯔꯝꯕꯅꯤ
ꯎꯝ
ꯇꯥꯕ ꯍꯧꯖꯤꯛꯇꯤ
ꯑꯧ ꯇꯥꯔꯦ ꯇꯥꯔꯦ
ꯆꯥꯛꯇꯤ ꯑꯥꯗ ꯊꯣꯡꯕ꯭ꯔꯣ ꯀꯃꯥꯏꯅ ꯇꯧꯒꯦꯕ
ꯆꯥꯛꯇꯣ ꯑꯩꯈꯣꯏ ꯌꯨꯝ ꯌꯨꯝꯗꯒꯤ ꯄꯨꯅꯔꯦ ꯑꯥꯗ ꯊꯣꯡꯕꯗ ꯌꯥꯝ ꯖꯟ ꯖꯥꯟ ꯑꯣꯏꯅꯅ ꯍꯜꯂꯣ ꯇꯥꯕ꯭ꯔꯣ ꯍꯜꯂꯣ
ꯍꯜꯂꯣ ꯍꯜꯂꯣ ꯍꯜꯂꯣ ꯍꯜꯂꯣ ꯑꯩ ꯃꯣꯏꯒ ꯆꯠꯃꯤꯟꯅꯒꯅꯨꯀꯣꯃꯁꯤ ꯃꯃꯤꯟ ꯄꯜꯂꯒꯥ ꯋꯥ ꯉꯥꯡꯅꯤꯡꯒꯦ ꯍꯜꯂꯣ ꯑꯣ ꯇꯥꯏ ꯑꯃꯨꯛ ꯇꯥꯔꯦ
ꯅꯦꯠꯋꯥꯛꯁꯦ ꯕꯦꯔꯥ ꯈꯔ ꯀꯥꯔꯕ ꯀꯩꯅꯣꯝ ꯇꯧꯔꯦꯅꯦ
ꯑꯩꯅ ꯉꯥꯡꯕꯗꯤ ꯑꯗꯨꯝ ꯇꯥꯕ꯭ꯔꯥ
ꯇꯥꯏ
ꯑꯣ ꯑ ꯏꯆꯦꯅ ꯉꯥꯡꯕ ꯁꯨꯡꯇꯥ ꯇꯥꯗꯕ ꯑꯃꯨꯛ ꯇꯥꯔꯛꯏꯁꯤꯅꯦ ꯑꯥ ꯑꯃꯨꯛ ꯇꯥꯔꯛꯑꯦ ꯇꯨ
ꯎ ꯉꯁꯥꯏꯋꯥꯏꯗꯤ ꯀꯩꯁꯨꯝ ꯇꯧꯔꯝꯗꯕꯅꯤ ꯍꯧꯖꯤꯛ ꯑꯃꯨꯛ
ꯆꯥꯛꯇꯤ ꯑꯥꯗ ꯁꯤꯗꯒꯤ ꯊꯨ ꯌꯨꯝ ꯌꯨꯝꯗꯩ ꯊꯣꯡꯉ ꯄꯨꯅꯔꯦ ꯇꯥꯕ꯭ꯔꯣ ꯍꯜꯂꯣ ꯍꯜꯂꯣ ꯍꯜꯂꯣ
ꯇꯥꯕ꯭ꯔꯥ
ꯑꯥꯎ ꯑꯃꯨꯛ ꯇꯥꯔꯛꯑꯦ
ꯎꯝ ꯌꯥꯔꯕ ꯁꯦꯡ ꯐꯖꯅ ꯇꯥꯔꯕ
ꯑꯥ ꯁꯤꯅ ꯑꯃꯨꯛ ꯁꯦꯡꯅ ꯇꯥꯏꯌꯦꯕ ꯑꯃꯨꯛꯃꯨꯛ ꯆꯞꯄ ꯂꯦꯞꯄꯦꯗꯅ
ꯎꯝ
ꯑꯗꯨꯒ ꯑꯃꯨꯛ ꯍꯜꯂꯛꯑ ꯇꯥꯕ ꯇꯥꯕ ꯅꯪ ꯍꯧꯖꯤꯛ ꯑꯃꯨꯛ ꯍꯥꯏꯔꯛꯑ ꯇꯥꯏꯔꯤꯁꯤꯅꯦꯕ ꯁꯤꯗꯗꯤ ꯑꯃꯨꯛ ꯁꯦꯡꯅ ꯇꯥꯏꯌꯦꯕ
ꯎꯝ
ꯑꯩꯈꯣꯏ ꯌꯨꯝ ꯌꯨꯝꯗꯒꯤ ꯊꯣꯡꯅꯔꯦ ꯆꯥꯛ ꯌꯦꯟꯁꯥꯡꯗꯣ ꯑꯗꯨꯒ ꯄꯨꯅꯔꯦ ꯑꯥꯗ ꯊꯣꯡꯕꯗꯁꯨ ꯌꯥꯝ ꯖꯟ ꯖꯥꯟ ꯑꯣꯏꯌꯦꯅ
ꯎꯝ
ꯀꯪꯂꯥꯗ ꯆꯠꯄꯕꯨꯛꯇꯤ ꯅꯣꯡ ꯀꯕꯣꯛ ꯀꯕꯣꯛ ꯈꯤꯛꯑꯝꯃꯦ
ꯎꯝ
ꯑꯗꯨꯒ ꯑꯦꯄꯜ ꯒꯥꯔꯗꯦꯟ ꯀꯩꯅꯣ ꯌꯧꯔꯛꯄꯗꯩꯗꯤ ꯑꯩꯈꯣꯏ ꯍꯩꯔꯥꯡꯒꯩ ꯊꯣꯡ ꯈꯔ ꯍꯦꯟꯇꯣꯔꯛꯄ ꯀꯩ ꯂꯪꯊꯕꯥꯟ ꯑꯁ꯭ꯋꯥ ꯌꯧꯔꯛꯄꯗꯩꯗꯤ ꯅꯣꯡꯖꯦ ꯍꯦꯛꯇ ꯍꯩꯊꯔꯛꯄꯅꯦꯃꯦ ꯑꯃꯨꯛ ꯆꯞ ꯂꯦꯞꯈ꯭ꯔꯦ ꯇꯥꯕ꯭ꯔꯣ ꯍꯜꯂꯣ ꯍꯜꯂꯣ ꯍꯜꯂꯣ ꯍꯜꯂꯣ ꯍꯜꯂꯣ